ꯍꯜꯂꯣ ꯍꯜꯂꯣ ꯇꯥꯕ꯭ꯔꯣ ꯍꯜꯂꯣ ꯍꯜꯂꯣ ꯍꯜꯂꯣ
ꯑꯥꯗ꯭ꯔꯣ
ꯇꯥꯔꯦ ꯇꯥꯔꯦ ꯏꯕꯦꯝꯃ ꯇꯥꯔꯦ
ꯇꯥꯏꯩꯅꯣ ꯁꯦꯀꯦꯟ ꯀꯅꯣ ꯇꯥꯎꯗ꯭ꯔ ꯇꯩ ꯑꯁ ꯈꯣꯟꯒꯁꯨꯦ ꯂꯣꯏ ꯈꯣꯏꯔꯦ
ꯀꯌꯥꯅ ꯇꯥꯔꯨꯗ꯭ꯔꯦ ꯊꯁꯦ ꯃꯣꯏ ꯏꯟꯇꯔꯅꯦꯠ ꯏꯟꯇꯔꯅꯦꯠ ꯀꯨꯝꯕ ꯌꯥꯗꯕꯗꯣ ꯍꯥꯏꯗꯤ ꯏꯟꯇꯔꯅꯦꯠꯅ ꯍꯥꯏꯗꯤ ꯑꯁꯤꯁꯦ ꯅꯣꯡꯃꯪꯕ ꯃꯥꯜꯂꯤꯅꯦ
ꯃꯪꯉꯦ ꯉꯁꯥꯏ ꯑꯁ ꯆꯠ ꯆꯍꯜꯂꯛꯄꯩꯗꯣ ꯑꯗꯨ ꯀꯔꯤ ꯅꯥꯀꯟꯅꯣ ꯊꯥ ꯊꯣꯛꯇ ꯃꯥꯜꯂꯦ ꯈꯪꯗꯦ ꯑꯃꯨꯛ ꯀꯨꯝꯗꯪ ꯉ ꯑꯩ ꯕꯤꯦꯟꯁ ꯃꯊꯛꯇ ꯀꯥꯈꯠꯂꯦ ꯑ ꯀꯨꯝꯈꯤꯁꯦ ꯑꯃꯨꯛ
ꯅꯪꯗꯤ ꯏꯁꯇ꯭ꯔꯣꯕꯦꯔꯤ ꯃꯨꯟꯅꯟꯅ ꯍꯥꯏꯕ ꯑꯩꯆꯅ ꯀꯨꯝꯖꯂ ꯁꯇ꯭ꯔꯣꯕꯦꯔꯤ ꯅꯦ ꯍꯥꯏꯕꯅꯦ ꯉꯁꯤꯗꯣ
ꯑꯁ ꯈꯪꯖꯗ꯭ꯔꯤꯗ ꯈꯪꯖꯗ꯭ꯔꯤ ꯇ
ꯑꯩꯁꯨ ꯐꯪꯗ꯭ꯔꯦ
ꯉꯁꯥꯏ ꯆꯥꯛꯆꯥ ꯍꯜꯂꯛꯄꯒꯤꯗꯨꯩꯗꯒꯤ ꯏꯁꯤꯡ ꯌꯦꯟꯕꯗꯣ ꯕꯣꯇꯜꯗ ꯑꯩꯅ ꯄꯥꯏꯔꯒ ꯄꯨꯊꯣꯔꯛꯄ ꯑꯗꯒꯤ ꯑꯩꯈꯣꯏꯁꯦꯁ ꯇꯣꯛꯀꯦ ꯇꯧꯋꯤ ꯑꯩꯁꯦ ꯅꯪ ꯆꯥꯎꯈꯠꯇꯕ ꯈꯣꯠꯇꯕ ꯑꯗꯨ ꯀꯩꯅ ꯄꯥꯏꯔꯒ ꯂꯥꯛꯑꯣ ꯍꯥꯏ ꯍ ꯐꯜꯁꯗꯃ ꯀꯠꯇ ꯈ ꯈꯪꯉꯅ
ꯑꯩ ꯑꯩꯈꯣꯏ ꯆꯥꯛ ꯆꯥꯕꯗꯣ ꯑꯗꯨ ꯑꯗꯣ ꯑꯗꯨꯝ ꯄꯥꯏꯔ ꯂꯥꯛꯏ
ꯑꯁ ꯈꯪꯗꯦꯥꯟ ꯆꯁꯇꯕꯤꯁ ꯇꯔꯁꯁꯦ ꯑꯩꯈꯣꯏ ꯃꯥꯗ ꯄꯥꯏꯍꯜꯂꯦ ꯏꯆꯦ ꯍꯟꯗꯛꯇꯨ ꯂꯨꯍꯣꯡꯈꯤꯕꯗꯨ ꯍꯟꯗꯛ ꯅꯤꯉꯣꯜ ꯑꯝꯇ ꯀꯧꯗꯦꯕ
ꯎꯝ
ꯑꯗꯨꯗꯒꯤ ꯑꯩꯈꯣꯏꯆꯦꯗꯣ ꯑꯗꯨꯝꯈꯛ ꯍꯥꯏꯒꯦꯅ ꯑꯩꯈꯣꯏ ꯃꯥꯅ ꯃꯣꯏꯗ ꯍꯥꯏꯔꯦ ꯍꯥꯏꯗꯤ ꯌꯨꯝꯗ ꯂꯥꯛ ꯗꯣ ꯀꯩꯅꯣ ꯑꯐꯕ ꯊꯧꯗꯣꯛ ꯑꯃꯗ ꯍꯥꯟ ꯂꯥꯛꯇ꯭ꯔꯗꯤ ꯐꯠꯇꯦ ꯈꯣꯠꯇꯦ ꯅꯨꯡꯉꯥꯏꯇꯦꯅ ꯍꯥꯏꯅꯩꯌꯦꯕ ꯑ ꯆꯦꯅꯥꯒꯤ ꯍꯥꯟꯅ ꯂꯥꯛꯄꯗꯣ ꯑꯗꯣ ꯇꯔꯄꯣꯟꯅ ꯁꯣꯞꯀꯨꯝꯕꯗꯣ ꯂꯥꯛꯑꯅꯤꯗꯅ ꯍꯧꯖꯤꯛꯇꯤ ꯑꯗꯨꯒꯤ ꯑꯁꯤꯒꯤ ꯑꯐꯕ ꯁꯤꯗꯩꯁꯤꯗ ꯑꯄꯣꯛꯄꯩꯁꯤꯗ ꯍꯥꯟꯅ ꯆꯪꯍꯧꯒꯦꯅ ꯍꯥꯏꯔꯒ ꯃꯥ ꯈꯇꯪ ꯂꯥꯛꯑꯦ ꯅꯤꯉꯣꯜ ꯑꯝꯇ ꯂꯥꯛꯇꯦ ꯀꯩꯅꯣꯝꯗꯤ ꯑꯩꯈꯣꯏꯆꯦ ꯑꯍꯟꯗꯨꯁꯨ ꯂꯥꯛꯇꯦ
ꯎꯝ ꯎꯝ
ꯑꯗꯨꯒꯤ ꯃꯥꯅ ꯑꯗꯨꯝ ꯂꯥꯎꯕꯗ ꯁ
ꯍꯃꯜꯂꯤ ꯦꯝꯃ ꯍꯃꯜꯂꯤ
ꯆꯥꯛꯇꯨ ꯈꯨꯠꯊꯦꯝꯉꯝꯅꯦ ꯍꯥꯏꯕ ꯕꯥꯔꯨꯔꯕ ꯃꯇꯨꯡꯗ
ꯑꯗꯨꯕꯨꯗꯤ ꯊꯦꯡꯉꯦ ꯈꯔ ꯕꯥꯔꯣ ꯍꯧꯖꯤꯛꯀꯥꯟꯗꯤ ꯏꯪꯈꯟ ꯈꯠꯅꯔꯕꯅꯦ ꯍꯥꯏꯕ ꯆꯥꯛ ꯆꯥꯕ ꯀꯩꯀꯥꯗꯣ
ꯎꯝ
ꯑꯃ ꯄꯨꯡ ꯕꯥꯔꯣ ꯃꯃꯥꯡꯗ ꯂꯣꯏꯅ ꯂꯣꯏꯁꯟꯅꯕꯅꯦ ꯍꯥꯏꯕ ꯄꯨꯡ ꯕꯥꯔꯣ ꯅꯠꯇ꯭ꯔꯁꯨ ꯕꯥꯔꯣ ꯑꯃꯥꯏꯗꯒ ꯆꯕ ꯂꯣꯏꯕꯅꯦ
ꯍꯣꯏ ꯍꯣꯏ ꯚꯔꯣ ꯇꯥꯗ꯭ꯔꯤꯉꯩ ꯆꯥꯔꯒ ꯂꯥꯏꯒꯤ ꯊꯥꯕꯁꯨ ꯕꯥꯔꯣ ꯃꯇꯨꯡ ꯊꯥ ꯌꯥꯗꯕꯅꯦꯕ ꯆꯩꯔꯥꯎꯕ ꯑꯣꯏꯒꯦꯔꯥ ꯃꯩ ꯑꯣꯏꯒꯦꯔꯥ ꯗꯟꯇ꯭ꯔꯤꯦ
ꯑꯗꯨꯅ
ꯑꯌꯨ ꯁꯤꯔꯦ
ꯀꯥꯏ ꯌꯥꯝ ꯆꯤꯇꯩꯔꯤꯃ ꯇꯂꯦ
ꯀꯥꯡ ꯐꯈꯦ ꯍꯧꯖꯤꯛꯀꯤꯗ ꯍꯧꯖꯤꯛꯀꯤꯗꯣ ꯍꯨꯏ ꯌꯥꯝ ꯈꯣꯉꯛꯄ
ꯎꯝ
ꯑꯩꯅ ꯍꯦꯛ ꯂꯩꯔꯤꯁꯤꯒꯤ ꯅꯥꯀꯟꯗ ꯀꯩꯅꯣꯅꯦꯕ ꯁꯣꯔꯣꯛꯅꯦꯕ
ꯎꯝ
ꯁꯣꯔꯣꯛꯀ ꯊꯪꯅꯔꯑꯦꯕ ꯑꯗꯨꯗꯨꯅ ꯍꯨꯏꯗꯣ ꯌꯥꯝ ꯈꯣꯡꯕꯗꯨꯗ ꯅꯪꯅ ꯂꯤꯔꯛꯄ ꯋꯥꯔꯤꯗꯨꯒ ꯀꯤꯃꯟꯟꯅꯅꯦ ꯏꯁꯤꯡꯗꯣ ꯆ꯭ꯔꯣꯆꯥ ꯆ꯭ꯔꯣꯆꯥ ꯇꯧꯔꯨꯔꯕ ꯃꯤ ꯂꯥꯏꯀꯛꯅꯤꯅꯦ
ꯈꯪꯗꯦ ꯑꯗꯣ ꯌꯥꯝ ꯁꯥꯏ ꯀꯥꯡꯁꯤꯅ ꯅꯨꯡꯁꯤꯗꯕꯅ ꯅꯥꯔꯕꯖꯥꯠꯅꯤ ꯑꯩꯗꯤ ꯍꯧꯖꯤꯛꯀꯥꯟꯁꯦ ꯖꯨꯂꯥꯏ ꯌꯧꯔꯛꯑꯗꯤ ꯀꯩꯅꯣꯗꯤ ꯇꯧꯔꯅꯤ ꯅꯣꯡ ꯆꯨꯕꯗꯤ ꯍꯧꯗꯣꯏꯔꯣꯏꯕ
ꯑ
ꯅꯣꯡꯁꯦ ꯑꯃꯨꯛ ꯈꯔ ꯍꯩꯊꯔꯛꯑꯗꯤ ꯐꯅꯤ ꯈꯜꯂꯦ ꯑꯩ ꯇꯜꯂ ꯍꯥꯏꯕ ꯍꯨꯃꯥꯥꯡ ꯈꯨꯁꯧ ꯂꯥꯛꯁꯧꯁ‌ꯦ
ꯀꯔꯤ ꯑꯩꯒꯤ ꯅꯣꯡ ꯆꯨꯕ ꯅꯣꯡ ꯆꯨꯕ ꯁꯨꯛꯄꯥꯝ ꯍꯦꯛ ꯄꯥꯝꯖꯗꯦ ꯑꯩ ꯏꯪꯕ ꯅꯣꯡꯆꯨꯕ ꯆꯥꯊꯣꯛ ꯆꯥꯁꯤꯟꯗ ꯑꯩꯒꯤ ꯕꯤꯠ ꯌꯥꯝ ꯂꯩꯇꯦꯕ ꯅꯣꯡ ꯆꯨꯕꯁꯦ ꯁ꯭ꯀꯨꯜ ꯆꯠꯄ ꯑꯣꯏꯒꯦꯔꯥ ꯀꯔꯤ ꯑꯣꯏꯒ ꯀꯦ ꯀ ꯑꯗꯩ ꯊꯕꯛ ꯆꯠꯊꯣꯛꯄ ꯑꯃ ꯑꯣꯏꯒꯦꯔꯥ ꯈꯪꯗꯦ ꯅꯣꯡ ꯆꯨꯕꯁꯦ ꯌꯥꯝ ꯅꯨꯡꯉꯥꯏꯇꯦ ꯍꯥꯏꯗꯤ ꯁꯥꯇꯤꯟ ꯇꯨꯞꯄꯁꯨ ꯁꯥꯇꯤꯟ ꯇꯨꯞꯄꯁꯨ ꯈꯣꯡꯅ ꯀꯥꯞꯈꯠꯂꯛꯄ ꯂꯩ
ꯈꯪꯉꯤ ꯈꯪꯉꯤ ꯈꯣꯡꯅ ꯆꯠꯄꯗ ꯑꯃꯛ ꯈꯣꯡꯒꯥꯎꯗ ꯂꯣꯏ ꯑꯩ ꯆꯨꯝꯈꯠꯄꯗꯣ
ꯍꯣꯏ ꯑꯗꯒꯤ ꯃꯤ ꯃꯥꯡꯗꯒ ꯅꯥꯟꯊꯣꯔꯛꯑꯗꯤ ꯂ‌ꯣꯏꯔ‌ꯦ ꯑꯩꯗꯤ
ꯂꯣꯏꯔꯦ ꯂꯣꯏꯔꯦ ꯏꯖꯠ ꯂ‌ꯣꯏꯔꯦ ꯑꯗꯨꯕꯨꯗꯤ ꯇꯜꯂꯦ ꯑꯗꯨꯒꯤ ꯈꯜꯂꯨꯔꯗꯤ ꯑꯗꯨꯏꯁꯨ
ꯑꯗꯩ ꯀꯦꯔꯒ ꯊꯣꯛꯄꯗꯨꯁꯨ ꯕꯤꯠ ꯌꯥꯝ ꯂꯩꯇꯦ ꯍꯥꯏꯕ
ꯇꯜꯂꯦ ꯑꯗꯨꯕꯨꯗꯤ ꯁꯨꯛꯇꯪ ꯇꯜꯂꯦ ꯑꯩ ꯁꯨꯡꯛꯉꯥꯎ ꯉꯝꯃꯣꯏ
ꯍꯌꯦꯡ ꯁꯨꯝ ꯃꯀꯨꯞ ꯃꯀꯨꯞ ꯀꯛ ꯈꯤꯛꯄꯗꯕꯨꯗꯤ ꯅꯨꯡꯉꯥꯏꯀꯣ ꯁꯥꯔꯀꯥꯟꯗ
ꯑꯗꯨꯅꯦ
ꯑꯗꯨ ꯆꯍꯤꯕꯤꯗ ꯄꯥꯝꯗꯦ ꯅꯣꯡꯁꯤꯁꯨ ꯄꯥꯝꯃꯦ ꯑꯗꯒꯤ ꯏꯡꯕꯁꯨ ꯄꯥꯝꯗꯦ ꯁꯔꯗꯤꯅ‌ꯦ ꯁꯥꯔꯗꯤ ꯍꯥꯏꯌꯦꯅ ꯈꯥꯡꯕ ꯉꯝꯃꯦꯕ ꯐꯦꯟꯕꯨ ꯊꯥꯕꯣ ꯑꯃꯕꯨ ꯇꯧꯕꯣ ꯑꯗꯨꯒ ꯏꯪꯕ ꯁꯤ ꯀꯣꯏ ꯁꯤꯠꯇ ꯏ
ꯑꯁ ꯑꯩꯗꯤ ꯏꯪꯕꯅꯅ ꯄꯥꯝꯃꯦ ꯌꯥꯔꯁꯨ ꯈꯪꯗꯦ ꯏꯔꯨꯖꯕꯩ ꯑꯣꯏꯅꯗꯤ ꯇꯜꯂꯦ
ꯑ
ꯑꯇꯩꯗꯤ ꯈꯪꯗꯦ ꯑꯗꯨꯝ ꯌꯥꯏ
ꯑꯗꯨ ꯀꯩꯅꯣ ꯇꯧꯕꯁꯦ ꯏꯪꯉꯗꯤꯅꯦ ꯑꯩ ꯇꯨꯝꯉꯝꯗꯦꯕ ꯐꯦ ꯂꯥꯛꯄꯣ ꯈꯟꯗꯁꯨꯅ ꯈꯝꯕꯥ ꯈꯤꯇꯪ ꯏꯪꯉꯗꯤ ꯀꯩꯅꯣꯝꯃ ꯇꯧꯋꯦꯕ ꯄꯨꯛꯁꯥꯏ ꯍꯦꯛꯇ ꯅꯥꯔꯒ ꯀꯩꯅꯣꯝꯃ ꯑꯣꯜꯂꯦ ꯑꯗꯒꯤ ꯆꯥꯛ ꯑꯌꯤꯡꯕ ꯆꯥꯕꯗꯣ ꯑꯌꯤꯡꯕ ꯍꯥꯏꯗꯤ ꯑꯌꯨꯛ ꯊꯣꯡꯉꯨꯔꯒ ꯅꯨꯡꯊꯤꯟ ꯆꯔꯥ ꯋꯥꯟꯕꯗꯣ ꯏꯪꯉꯗꯤ ꯏꯪꯉꯦꯗꯅ ꯑꯗꯨꯝ ꯅꯣꯡ ꯆꯨꯕ ꯑꯣꯏꯔꯁꯨ ꯏꯪꯉꯤꯗꯅ ꯑꯗꯨꯁꯨ ꯆꯥꯕꯗꯨꯁꯨ ꯑ ꯏꯁꯤꯡ ꯑꯏꯪꯕꯗ ꯑꯗꯨꯪ ꯊꯛꯄꯗꯁꯨ ꯄꯨꯛꯁꯦ ꯍꯦꯛꯇ ꯀꯩꯅꯣꯝ ꯇꯧꯒꯤ ꯅꯥꯏꯕ ꯑꯗꯣ ꯄꯦꯔꯦꯠ ꯂꯥꯛꯄ ꯅꯠꯇ꯭ꯔꯁꯨꯅꯦ ꯑ ꯈꯪꯗꯦ ꯏꯁꯥꯥꯁꯦ ꯅꯨꯡꯉꯥꯏꯕ ꯃꯔꯝ ꯈꯪꯗꯦ ꯑꯗꯒꯤ ꯅꯨꯡꯗꯥꯡ ꯄꯨꯝꯕꯁꯤꯅ ꯏꯪꯉꯕ ꯑꯩ ꯆꯨꯝꯕ ꯉꯝꯃꯔꯣꯏ
ꯏꯁꯥꯁꯦ ꯁꯥꯒꯠꯄ ꯁꯨꯡ ꯉꯝ ꯉꯝꯗꯦꯕ ꯈꯪꯕ꯭ꯔꯥ ꯈꯣꯡꯁꯦ ꯎꯟ ꯇꯥꯔꯒ ꯂꯩꯕꯁꯦ ꯑꯩꯁꯦ ꯍꯦꯛ ꯏꯁꯥꯁꯦ ꯇꯨꯝꯗ꯭ꯔꯤꯕ ꯑꯟꯀꯟꯁꯤꯌꯁ ꯑꯣꯏꯗ꯭ꯔꯤꯄꯥꯎꯕ ꯑꯩꯁꯦ ꯀꯩꯅꯣ ꯇꯧꯔꯨꯗꯣꯏꯅꯦꯕ
ꯎꯝ
ꯁꯥꯒꯠꯂꯨ ꯌꯥꯗꯦꯕ ꯑꯗꯨ ꯐꯣꯟꯁꯤꯗꯤ ꯑꯗꯨꯝ ꯄꯥꯏ ꯂꯩꯅꯦ ꯍꯣꯏ ꯄꯨꯀꯥ ꯁꯤ ꯂꯣ ꯏꯅꯥ ꯈꯂꯕ ꯑꯩ ꯏꯪꯕꯁꯦ ꯁꯨꯡꯂꯞꯅ ꯉꯝꯖꯔꯦ
ꯇꯧꯖꯅꯤꯡꯗꯦ ꯑꯩ ꯑꯁ ꯉꯝꯃꯣꯏ
ꯑꯗꯨꯅ ꯁꯥꯕꯁꯤꯅ ꯐꯩꯌꯦꯅ ꯈꯜꯂꯦ ꯁꯥꯕꯁꯦ ꯈꯥꯡꯉꯝꯃꯤꯗꯅ
ꯑꯅꯤꯃꯛ ꯑꯗꯨꯝ ꯌꯥꯝ ꯃꯥꯜꯂꯦ ꯑꯗꯣ ꯈ꯭ꯋꯥꯏꯗꯩ ꯄꯥꯝꯖꯕꯁꯦ ꯏꯁꯄ꯭ꯔꯤꯡꯗꯅ ꯍꯦꯟꯅ ꯄꯥꯝꯃꯦ
ꯑꯦ ꯅꯪꯠꯇꯗꯔꯣ
ꯁꯟꯇꯗꯞ ꯇꯣ
ꯑ ꯅꯪ ꯅꯊꯟꯗ ꯑꯣꯏꯔꯝꯅꯤ ꯑꯗꯨꯗꯤ ꯅꯠꯇ꯭ꯔꯥ
ꯃꯥꯅꯦ ꯃꯥꯅꯦ ꯑꯩ ꯏ ꯊꯟꯗ ꯑꯣꯏꯍꯜꯂꯦ ꯀꯥꯡꯁꯦ ꯌꯦꯡꯉꯣ
ꯀꯥꯏ ꯆꯠꯂꯤꯅꯣ
ꯀꯥꯡ ꯑꯩꯉꯣꯟꯗ ꯆꯤꯛꯀꯦ ꯇꯔꯨꯕꯒꯤ ꯇꯥꯟꯅꯕꯤꯔꯛꯏꯅꯦꯅꯤ
ꯂꯔꯨ ꯍꯟꯗꯅꯣ ꯃꯥꯥꯅꯦꯀꯣ ꯑ ꯄꯦ ꯀꯦꯁꯤꯇꯟ ꯍꯥꯏꯛꯇ ꯁꯤꯗꯣꯔꯅꯤꯅ
ꯍꯥ
ꯅꯪꯗꯤ ꯀꯦꯁꯟꯅ ꯑ ꯑꯃꯇ ꯁꯤꯗꯣꯔꯔꯕꯅꯦ
ꯔꯥꯏꯗ ꯀꯦ ꯁꯅꯔꯤꯅꯣ
ꯅꯔꯗ꯭ꯔꯣꯟꯗꯨꯗ ꯀꯌꯥ ꯁꯟꯅꯔꯤꯕ ꯍꯥꯏꯕꯨ ꯍꯩꯇꯅꯦ
ꯏ ꯚꯤ ꯑꯦꯝ ꯑꯁꯤ ꯀꯦꯁ ꯁꯟꯅꯕ ꯀꯧꯔꯗꯤ ꯂꯣꯏꯔꯦꯅꯦ
ꯅꯠꯇ꯭ꯔꯗꯤ ꯀꯩꯅꯣꯅꯦ
ꯁꯨꯡꯅꯠ ꯅꯠꯇꯦ ꯍꯥꯏꯔꯤꯕ ꯏꯕꯦꯝꯃꯥ
ꯅꯣꯏ ꯑꯩꯅꯅꯦ ꯍꯥꯏꯔꯤꯕ ꯑꯩꯅ
ꯊꯥꯏꯅ ꯋꯥꯏꯗꯒꯤꯅꯦ ꯅꯪꯅ ꯑꯩꯉꯣꯟꯗ ꯁꯤ ꯍꯥꯏꯕꯤꯔꯛꯏꯁꯦ
ꯍꯌꯦꯡ ꯅꯠ ꯆꯥꯕꯗ ꯀꯃꯥꯏꯅ ꯂꯣꯏꯅꯗꯣꯔꯤꯒꯦꯕ ꯁꯤꯕ ꯇꯥꯔ ꯅꯕꯥꯏꯅꯤ ꯀꯣꯟꯕꯤꯗꯗ ꯑꯇꯥꯕ ꯑꯩꯈꯣꯏ ꯑꯇꯥꯕ ꯑꯩꯈꯣꯏ ꯁꯤꯔꯅꯤ ꯅꯥꯀꯣꯡꯒꯤ ꯇꯥꯅꯤ
ꯑꯩꯈꯣꯏ ꯄꯥꯝꯗꯦ ꯏꯁꯆꯥ ꯀꯝꯇ
ꯌꯦꯡꯉꯁꯤ ꯌꯦꯡꯉꯁꯤ ꯃꯇꯝꯅ ꯄꯨꯔꯛꯑꯅꯤ
ꯌꯣꯛꯄꯕꯨꯗꯤ ꯌꯥꯏꯌꯦ ꯑꯩꯅ ꯄꯣꯛꯄꯗꯤ ꯁꯉꯝ ꯉꯝꯃꯣꯏ
ꯎꯝ
ꯅꯪꯕꯨꯗꯤ ꯄꯥꯝꯗꯥꯏꯅꯦ
ꯍꯅꯦ
ꯑꯩꯗꯤ ꯄꯥꯝꯗꯦ
ꯑꯣ
ꯑꯗꯨ ꯈꯪꯗꯦꯁ ꯑꯩꯗꯤ ꯑꯌꯣꯛꯄ ꯑꯣꯏꯅ ꯄꯥꯝꯃꯦ ꯑꯌꯣꯛꯄ ꯑꯌꯛꯄ
ꯑꯣꯍꯕ ꯅꯍꯥꯟꯗꯣ ꯁꯣꯚꯤꯌꯥ ꯍꯥꯏꯕꯥꯅꯤꯗ ꯀꯟꯅ ꯋꯥꯔꯤ ꯁꯥꯟꯅꯩ ꯀꯥꯟꯗꯨꯗꯅꯦ
ꯎꯝ ꯇꯌꯦ
ꯑꯗꯨꯀꯥꯟꯗ ꯃꯥꯗꯣ ꯐꯣꯟ ꯇꯧꯔꯛꯄꯅꯦꯕꯀꯣ ꯃꯋꯥꯅ ꯑꯗꯨꯒ ꯉꯥꯏ ꯈꯣꯏꯕ ꯑꯅꯤꯒꯤ ꯃꯇꯝꯁꯦ ꯂꯣꯏꯗꯣꯏꯔꯦ ꯃꯤꯅꯤꯠ ꯑꯅꯤ ꯑꯍꯨꯝꯗ ꯉꯥꯏꯔꯦ ꯄꯥꯏꯔꯨꯔꯅꯨ ꯍꯥꯏꯕ ꯃꯥꯅꯁꯨ ꯁꯣ ꯅꯥꯀꯟꯒꯤ ꯁꯦꯜꯂꯨꯕꯅꯤꯅ ꯄꯥꯏꯔꯔꯣꯏ ꯏꯔꯨꯖ ꯂꯣꯏꯔ ꯄꯥꯏꯔꯒ ꯌꯦꯑꯀꯣ ꯃꯥꯁꯦ ꯏꯨꯖꯠꯇ꯭ꯔꯦ ꯀꯩꯅꯣ ꯇꯧꯕ ꯏꯕꯥꯅꯤ ꯋꯥꯔꯤ ꯃꯔꯛꯇꯒ ꯊꯝꯅꯔꯒ ꯀꯣꯛꯑꯀ ꯑꯃꯨꯛ ꯇꯨꯝꯃꯒ ꯑꯃꯨꯛ ꯉꯥꯏꯅꯩꯅꯦꯕ
ꯎꯝ
ꯑꯗꯨꯗ ꯏꯨꯖꯒꯦꯅ ꯇꯧꯕ ꯃꯥꯒ ꯏꯁꯤꯡ ꯑꯁꯥꯕ ꯂꯨꯝꯈꯠꯀꯦ ꯋꯥꯔꯤ ꯁꯥꯟꯅ ꯁꯥꯟꯅꯅ ꯑꯌꯡꯕꯅ ꯂꯨ ꯌꯥꯗꯦ ꯃꯁꯥꯗꯣ ꯅꯥꯕꯅꯤꯅ ꯑꯗꯨꯃꯥꯏ ꯇꯧꯔꯀꯥꯟꯗ ꯐꯣꯟ ꯇꯧꯔꯛꯄꯗ ꯄꯥꯏꯗꯕꯁꯤꯗ ꯉꯥꯏꯍꯥꯛ ꯂꯩꯔꯒ ꯃꯅꯥꯎ ꯄꯥꯔꯒ ꯀꯅꯥꯅꯝ ꯆꯦꯟꯖꯜꯂꯛꯑꯦ ꯑꯗꯨꯒꯅꯦ
ꯎꯝ
ꯀꯗꯣ ꯑꯝꯇ ꯊꯣꯛꯂꯛꯑꯣ ꯑꯝꯇ ꯊꯣꯛꯂꯛꯑꯣ ꯀꯅꯥꯅꯣ ꯀꯧꯔꯤꯦ ꯑꯗꯨꯒ ꯑꯩ ꯏꯔꯨꯖꯔꯤ ꯑꯩ ꯏꯔꯨ ꯂꯨꯍꯧ ꯑꯣ ꯌꯥ ꯍꯥꯏꯥꯁꯨ ꯆꯠꯂꯣ ꯏꯔꯤꯖ ꯂꯣꯏꯔ ꯂꯥꯛꯀꯦ ꯍꯥꯏꯌꯣꯅ ꯍꯥꯏꯌꯦꯕꯀꯣ ꯑꯗꯨꯒ ꯏꯕꯥꯅꯤ ꯃꯇꯝꯁꯦ ꯂꯣꯏꯗꯅ ꯊꯝ ꯑꯗꯨꯦ ꯑꯗꯩ ꯋꯥꯔꯤ ꯁꯥꯟꯅꯔꯝꯕꯁꯤꯁꯨ ꯃꯃꯥꯗꯣ ꯌꯨꯄꯤ ꯂꯩꯈ꯭ꯔꯤꯅꯦ
ꯑꯝ
ꯃꯤꯋꯥ ꯃꯤꯋꯥ ꯇꯥꯗꯔꯛꯏꯕꯅꯤ ꯋꯥꯔꯤꯁꯦ
ꯍꯥ
ꯏꯕꯥꯅꯤ ꯋꯥꯔꯤꯁꯦ ꯃꯤ ꯋꯥ ꯇꯥꯗꯣꯏ ꯌꯥꯔꯕ
ꯐꯠꯇꯕ ꯑꯣꯏꯔꯗꯤ ꯀꯩ ꯐꯠꯇꯕ ꯅꯠꯇ꯭ꯔꯗꯤ ꯀꯩꯝ ꯀꯥꯏꯗꯦ
ꯅꯠꯇꯦ ꯅꯠꯇꯦ ꯑꯗꯨꯗꯩꯁꯤꯗ ꯃꯥꯅ ꯌꯨ ꯄꯗ ꯂꯩꯈꯤ ꯑꯗꯨꯒ ꯉ ꯅꯍꯥꯟꯗꯣ ꯏꯕꯥꯏꯅꯤꯅ ꯋꯥꯔꯤ ꯁꯥꯟꯅꯕ ꯅꯨꯃꯤꯠꯇꯣ
ꯑꯗꯨꯗ ꯊꯣꯛꯂꯛꯀꯗꯕꯅꯦ ꯇꯤꯀꯦꯠꯇꯣ ꯀꯛꯑꯦ ꯑꯗꯨꯗꯨꯒ ꯀꯦꯟꯁꯦꯜ ꯇꯧꯈ꯭ꯔꯦ ꯑꯩꯌꯦ ꯑꯗꯨꯒ ꯔꯤꯐꯟꯗꯤ ꯇꯧꯔꯛꯎ ꯌꯥꯗ꯭ꯔꯦꯌꯦꯦ
ꯑꯣ ꯑꯗꯨ ꯌꯥꯝ ꯇꯧꯅꯕꯅꯦ ꯍꯥꯏꯕ ꯍꯧꯖꯤꯛꯀꯥꯟꯁꯦ
ꯍꯣꯏ ꯑꯗꯨꯗꯤ ꯃꯥꯁꯦ ꯊꯋꯥꯏꯁꯦ ꯄꯣꯛ ꯄꯣꯛ ꯆꯥꯛꯄꯅ ꯁꯨꯔꯦ ꯂꯣꯏꯔꯦ ꯅꯍꯥꯟ ꯀꯩꯅꯣ ꯀꯩ ꯊꯥꯗꯅꯣꯃꯗꯩ ꯆꯪꯈꯤꯕꯗꯩ ꯊꯥ ꯀꯌꯥꯅꯣꯝ ꯁꯨꯔꯦ ꯎꯅꯗ꯭ꯔꯤꯁꯦ ꯍꯦꯒꯦ
ꯏ ꯊꯑ ꯊꯑ ꯃꯥꯏ
ꯍꯣꯏ ꯑꯗꯨꯗꯨꯒꯅꯦ ꯅꯍꯥꯟꯒꯤꯗꯣ ꯇꯥꯛꯒꯍꯦ ꯍꯨꯏ ꯇꯥꯛ ꯀꯍꯦꯕ ꯑꯗꯨꯗꯨꯅꯦ ꯑꯗꯨ ꯅꯨꯃꯤꯠꯇꯣ ꯑꯗꯨ ꯊꯣꯛꯂꯛꯀꯗꯕꯗꯨꯛ ꯅꯠꯇ꯭ꯔꯗꯤ ꯑꯃꯨꯛ ꯊꯥ ꯀꯌꯥ ꯑꯗꯨꯝ ꯂꯩꯔꯦ ꯑꯣꯛꯇꯣꯕꯔ ꯍꯥꯏꯕ ꯀꯩꯅꯣ ꯑꯗꯨꯗ ꯊꯣꯛꯂꯛꯀꯗꯣꯏꯅꯤꯑ
ꯎꯝ
ꯑꯕ ꯀꯩꯅꯣ ꯑꯗꯨꯅ ꯍꯥꯏꯌꯦꯕꯀꯣ ꯑꯁ ꯃꯥꯁꯦ ꯊꯋꯥꯏ ꯅꯨꯡꯉꯥꯏꯇꯕꯤꯒꯦ ꯇꯧꯋ ꯑꯗꯒꯤ ꯀꯔꯤꯅꯣ ꯅꯪꯕꯨ ꯅꯋꯥꯗꯣ ꯀꯣꯆꯤꯡ ꯆꯠꯂꯤ ꯍꯥꯏꯕ ꯑꯗꯨꯝ ꯍꯥꯏꯔꯅꯦ ꯀꯔꯤ ꯂꯝꯪꯗ ꯑꯗꯨꯝ ꯆꯠꯈ꯭ꯔꯒꯦꯅ ꯇꯧꯁꯜꯂꯦ ꯑꯩꯅ ꯑꯗꯨꯒ ꯑ ꯂꯥꯏꯔꯤꯛ ꯇꯝꯃꯤꯌꯦꯌꯦ ꯃꯥꯏꯗꯣ ꯑꯗꯨꯃꯥꯏꯅ ꯇꯧꯔꯒ ꯉꯁꯥꯏ ꯐꯣꯟ ꯇꯧꯔꯛꯏꯗꯣ ꯃꯦꯁꯦꯁ ꯍꯥꯏꯔꯛꯑꯦ ꯏꯕꯥꯅꯤ ꯐꯣꯟ ꯊꯝꯅꯈ꯭ꯔꯦꯗꯅ ꯂꯤꯃꯤꯠ ꯌꯧꯕꯗ ꯑꯗꯨꯒ
ꯐꯣꯟ ꯉꯁꯥꯏ ꯐꯣꯟ ꯇꯧꯔꯛꯏꯗꯣ ꯃꯥꯏ ꯅꯨꯄꯥꯅ ꯁꯔꯄ꯭ꯔꯥꯏꯖ ꯄꯤꯔꯛꯏꯅꯦ ꯒꯦꯠꯇ ꯂꯩ ꯂꯩꯔꯝꯃꯦ ꯃꯥꯗꯨꯗ ꯏꯔꯨ ꯆꯖꯔꯤꯕꯅꯦ ꯍꯥꯏꯕ ꯃꯥꯗꯨꯗ ꯑꯗꯨꯗꯒꯤ ꯑꯉꯥꯎꯕꯤ ꯁꯥꯔ ꯊꯣꯛꯑꯦ ꯃꯥꯗꯨꯕꯤ ꯕ꯭ꯂꯥꯁ ꯁꯔꯒ ꯊꯥꯀꯦꯅ ꯅꯠꯇ꯭ꯔꯒ ꯑꯗꯒꯤ ꯑꯩ ꯑꯗꯨꯝ ꯆꯩꯊꯠꯄꯤꯈ꯭ꯔꯦ ꯅꯪꯅ ꯑꯗꯨꯃꯥꯏꯅ ꯇꯧꯔꯒ ꯊꯣꯛꯛꯄ ꯅꯪ ꯑꯗꯨꯗꯤ ꯆꯦꯟꯁꯤꯜꯂꯒ ꯅꯃꯥꯏꯗꯁꯨ ꯇꯥꯗꯦ ꯏꯔꯨꯞꯖꯗꯦ ꯐꯠꯇꯦ ꯉꯥꯛꯇ ꯉꯥꯏꯔꯝꯃꯨ ꯍꯥꯏꯗꯦ ꯈꯣꯠꯇꯦꯅ ꯑꯅ ꯇꯧꯕꯤꯌꯦꯦ ꯑꯗꯨꯒ ꯃꯥꯁꯦ ꯃꯦꯁꯦꯁꯁꯦ ꯇꯞꯂꯤ ꯇꯞꯂꯤ ꯁꯨꯝ ꯍꯜꯂꯛꯄ ꯑꯗꯨ ꯃꯇꯥꯡꯁꯦ ꯑꯩꯁꯤꯅ ꯀꯟꯅ ꯋꯥꯔꯤ ꯄꯥꯔꯤꯕ ꯑꯗ ꯑꯩꯁꯦ ꯄꯣꯛꯀꯣꯛ ꯄꯄꯣꯛꯁꯥꯛꯏꯅꯦ ꯋꯥꯔꯤꯁꯦ ꯂꯤꯔꯝꯃꯒ ꯈ ꯑꯩꯉꯣꯟꯁꯤꯗꯩꯁꯤꯗ ꯃꯥꯅ ꯆꯒꯠ ꯆꯒꯠ ꯃꯦꯁꯦꯖꯁꯁꯤꯦ ꯇꯞꯂꯤ ꯇꯞꯂꯤ ꯁꯨꯝ ꯊꯥꯔꯛꯑ ꯂꯩꯔꯅ ꯑꯩꯁꯦ ꯍꯟꯖꯤꯟ ꯍꯟꯖꯤꯟ ꯆꯪꯂ ꯂꯩꯌꯦꯗꯅ ꯑꯗꯨꯗꯤ ꯑꯩꯅ ꯆ ꯆꯩꯊꯈ꯭ꯔꯦ ꯅꯪ ꯅꯨꯃꯤꯠ ꯇꯥꯔꯦꯕꯀꯣ ꯄꯨꯡ ꯃꯉꯥ ꯇꯔꯨꯛꯅꯦꯕ ꯑꯗꯨꯗꯣ ꯅꯨꯡꯗꯥꯡꯒꯤ
ꯎꯝ
ꯑꯗ ꯑꯩꯅ ꯉꯇꯪ ꯀꯩꯅꯣ ꯇꯧꯒꯦꯗꯤ ꯇꯧꯔꯣ ꯎꯝ ꯗꯦꯠ ꯆꯠꯂꯁꯤ ꯆꯠꯂꯨꯔ ꯃꯐꯝꯗꯨꯗ ꯂꯣꯏꯔꯒꯅ ꯌꯨꯝꯍꯜꯂꯒ ꯊꯥꯔꯛꯑꯣ ꯃꯦꯁꯦꯁ ꯇꯧ ꯄꯥꯏꯅꯤ ꯅꯪꯅ ꯑꯩꯉꯣꯟꯗ ꯆꯀꯠ ꯆꯀꯠ ꯇꯧꯔꯤꯁꯦꯅ ꯍꯥꯏꯌꯦꯕ
ꯎꯝ
ꯑꯒ ꯑꯗ ꯀꯔꯤꯅꯍꯦꯛ ꯒꯦꯠꯇ ꯉꯥꯛꯇꯪ ꯂꯥꯛꯑꯝꯃꯒ ꯃꯥꯒꯤ ꯄꯣꯠꯆꯩ ꯂ ꯄꯤꯔꯛꯑꯝꯕꯅꯦꯍꯦ ꯑꯗꯨꯒ ꯆꯠꯈ꯭ꯔꯦ ꯑꯗꯨꯝ ꯃꯌꯦ ꯉꯥꯛꯇꯪ ꯈꯛꯇꯅꯤ ꯑꯗꯨꯒ ꯑꯗꯨꯗꯤ ꯅꯪ ꯀꯩꯗꯧꯔꯤꯕ ꯑꯩꯅ ꯄꯣꯠ ꯇꯁꯜꯂꯤ ꯑꯗꯨꯒ ꯃꯥꯁꯦ ꯀꯩꯅꯣ ꯐꯣꯇꯣꯒ ꯌꯥꯝ ꯊꯥꯒꯠꯂꯝꯃꯦ ꯏꯁꯇꯦꯇꯁꯇ
ꯎꯝ ꯗꯒꯤ ꯀꯅꯥ ꯏꯅꯃꯤ ꯍꯜꯂꯣ
ꯇꯥꯖꯕ
ꯇꯥꯏ ꯇꯥꯏ ꯍꯥꯏꯔꯛꯑꯣ
ꯑꯗꯨ ꯊ ꯑ ꯑꯗꯨ ꯑꯗꯨꯃꯥꯏꯅ ꯃꯦꯁꯦꯁ ꯊꯥꯔꯝꯃꯦ ꯑꯗꯨꯒ ꯁꯨꯝ ꯋꯥꯔꯤꯁꯦ ꯁꯨꯝ ꯁꯥꯟꯅꯕꯗꯒꯤꯅꯦ ꯃꯦꯁꯦꯁꯇꯅꯦ ꯍꯥꯟꯅ ꯃꯕꯥ ꯃꯌꯥꯝꯗꯣ ꯋꯥꯔꯤꯗ ꯂꯤꯛꯑꯦ ꯈꯪꯕ꯭ꯔ ꯑꯗꯨꯒꯅꯦ ꯠ ꯌꯥꯝ ꯆꯥꯗꯕ ꯑꯃ ꯑꯣꯏ ꯂꯩꯔꯝꯕꯥꯟꯗ ꯋꯥꯔꯤꯁꯦ
ꯀꯩ ꯋꯥꯔꯤꯅꯣ ꯆꯕꯒꯗꯥꯗꯤ
ꯃꯦꯁꯦꯁ ꯊꯔꯛꯑꯒꯦ ꯑꯗꯨꯗꯨꯅ
ꯍ ꯍꯣ ꯍꯣꯏ
ꯑꯗꯨꯒꯤ ꯑꯩꯅ ꯆꯩꯊꯛꯄꯤꯈꯤꯕꯅꯦ ꯌꯥꯝꯅ ꯑꯗꯨꯒꯤ ꯃꯥꯅ ꯍꯧꯖꯤꯛ ꯂꯤꯔꯛꯏꯕ ꯋꯥꯔꯤꯁꯦ ꯇ
ꯎꯝ
ꯁꯤ ꯋꯥꯔꯤꯁꯤꯗ ꯑꯩꯅ ꯑꯃꯨꯛ ꯆꯥꯏꯈꯠꯄꯤꯈꯤꯕꯅꯦ
ꯀꯩ ꯊꯗ ꯈꯔ
ꯆꯩ ꯆꯩ ꯊꯠꯄꯤꯈ꯭ꯔꯦ ꯍꯥꯏꯕ ꯈꯟꯃꯟꯗꯅ ꯆꯩꯕꯤꯈ꯭ꯔꯕꯅꯦ ꯃꯥꯥꯏ
ꯍꯥ